ꯍꯜꯂꯣ ꯍꯜꯂꯣ ꯇꯥꯕ꯭ꯔꯣ
ꯑꯣ ꯇꯥꯏ ꯇꯥꯌꯦ ꯀꯩꯗꯧꯔꯤꯅꯣ
ꯊꯕꯛ ꯆꯠꯂ ꯂꯩꯌꯦ ꯒꯔꯤ ꯃꯅꯨꯡꯗ ꯐꯝꯃ ꯂꯩ ꯍꯧꯖꯤꯛ
ꯑꯣ ꯑꯣ ꯑꯩꯁꯨ ꯗꯨꯝ ꯐꯝ ꯂꯩꯗ ꯀꯔꯤꯁꯨ ꯇꯧꯅꯤꯡꯉꯥꯢ ꯂꯩꯇꯕꯒꯤꯀꯣ ꯐꯥꯃꯟꯕꯒꯤ
ꯀꯣꯂꯦꯖꯒꯧꯝꯕ ꯆꯠꯇ꯭ꯔꯣ ꯀꯣꯂꯦꯖ ꯂꯣꯏꯔꯕ ꯇꯝꯕ
ꯎꯁ ꯂꯣꯏꯗ꯭ꯔꯤꯗ ꯉꯁꯤꯗꯤ ꯁꯨꯇꯤꯅꯤꯅ ꯒꯣ
ꯑꯆꯥ ꯉꯁꯤ ꯉꯁꯤꯁꯦ ꯀꯔꯤ ꯅꯨꯃꯤꯠꯅꯣ ꯁꯦꯀꯦꯟ ꯁꯦꯇꯔꯗꯦ ꯇꯥꯝꯕ꯭ꯔꯣ ꯅꯠꯇ꯭ꯔꯒ ꯀꯔꯤ
ꯅꯠꯇꯦ ꯑꯗꯨꯝ ꯁꯨꯇꯤ ꯐꯥꯡ ꯍꯥꯏꯕꯗꯤ ꯆꯠꯂꯒ ꯑꯃꯨ ꯍꯜꯂꯥꯛꯈ꯭ꯔꯦꯕ ꯇꯤ ꯐꯪ ꯕ ꯎꯝ
ꯅꯪꯁꯨ ꯑꯈꯣꯏꯒꯤ ꯇꯨꯂꯨꯞ ꯆꯪꯕ ꯃꯔꯛꯇ ꯌꯥꯎꯕ꯭ꯔꯣ
ꯑꯝ ꯃꯔꯛ ꯃꯔꯛꯇ ꯌꯥꯎꯋꯤ
ꯍꯣꯏ ꯍꯣ ꯍꯣꯏ ꯐꯩꯌꯦ ꯐꯩ ꯀꯟꯅ ꯍꯣꯠꯅꯒꯗꯕꯅꯤ ꯅꯪ ꯇ꯭ꯔ
ꯍꯣꯏ ꯗꯨ ꯆꯨꯝ ꯀꯩ ꯏꯟꯖꯥꯡ ꯆꯥꯕꯅꯣ ꯑꯌꯨꯛ ꯑꯌꯨꯛꯇ
ꯉꯁꯤ ꯍꯤꯡꯖꯥꯡꯗꯤ ꯍꯥꯎꯇꯦꯗ ꯉꯁꯤ ꯌꯦꯡꯁꯥꯡ ꯆꯥꯅꯤꯡꯉꯥꯢ ꯂꯩꯇꯦ ꯍꯥꯏꯅ ꯉꯥꯅꯨ ꯑꯣꯏꯅ ꯊꯣꯡꯉꯒ ꯆꯥꯔꯦ
ꯍꯥꯎꯇꯤꯗ ꯍꯥꯏꯔꯒ ꯑꯃꯨꯛ ꯌꯦꯟ ꯑ ꯁꯥ ꯆꯥꯏ ꯗꯨ ꯋꯥ ꯌꯥꯏ ꯍꯦ ꯑꯗꯨꯗꯤ
ꯊꯣꯡꯅꯤꯡꯉꯥꯏ ꯂꯩꯇ꯭ꯔꯕꯒꯣ ꯍꯤꯡꯖꯥꯡ ꯅꯥꯄꯤꯗ ꯑꯗꯨꯒꯤ
ꯎꯝ ꯂꯣꯏꯔꯦ ꯁꯨꯝꯕꯅ ꯃꯔꯥꯛ ꯃꯔꯥꯛꯗꯤ ꯗꯨꯝ ꯌꯦꯟꯁ ꯁꯥꯒꯨꯝꯕꯒꯣ ꯆꯥꯕ
ꯃꯥꯅꯦ ꯃꯥꯅꯦ ꯑꯗꯣ ꯅꯪ ꯗꯤ ꯒ꯭ꯔꯦꯁꯟ ꯂꯣꯏꯗ꯭ꯔꯤꯀꯣ
ꯂꯣꯏꯗꯦ
ꯑꯩꯗꯤ ꯒ꯭ꯔꯦꯖꯨꯋꯦꯁꯟ ꯂꯣꯏꯔꯦ ꯇꯨ ꯊꯥꯎꯖꯟ ꯁꯚꯦꯟꯇꯤꯟꯗ ꯅꯨꯄꯤ ꯊꯤꯔꯦ ꯑꯉꯥꯡ ꯂꯩꯔꯦ ꯊꯕꯛ ꯆꯠꯂ ꯂꯩꯔꯦ
ꯐꯩꯅ ꯑꯗꯨꯗꯤ ꯈꯣꯏꯗꯤ ꯍꯧꯔꯤꯌꯦꯔ
ꯃꯥꯅꯦ ꯃꯥꯅꯦ
ꯒ꯭ꯌꯥꯟ ꯇꯥꯅ ꯅꯨꯄꯤ ꯇꯞꯅ ꯊꯤꯕꯅꯦ
ꯆꯤꯡꯗꯒꯤꯔꯣ ꯅꯠꯇ꯭ꯔꯒ
ꯑꯩꯗꯤ ꯑꯗꯨꯝ ꯇꯝꯄꯥꯛꯇ ꯂꯩꯌꯦ ꯑꯩꯈꯣꯏꯗꯤ ꯌꯨꯝ ꯀꯣ ꯎꯝ
ꯁꯨꯕꯣꯗ ꯅꯣꯏꯔꯣꯝꯗ ꯍꯧꯖꯤꯛ ꯎꯝ ꯄꯨꯡ ꯀꯌꯥ ꯇꯥꯔꯕꯣ ꯍꯧꯖꯤꯛ ꯅꯣꯏꯔꯣꯝꯗ
ꯅꯪ ꯑꯥꯎꯠꯁꯥꯏꯠ ꯃꯅꯤꯄꯨꯔꯗ ꯂꯩꯕ꯭ꯔꯣ
ꯑꯁ ꯅꯠꯇꯦꯗ ꯁꯨꯝ ꯍꯪꯕꯅꯤꯗ ꯀꯌꯥ ꯍꯥꯢꯅꯤꯉꯥꯏ ꯂꯩꯇꯕꯤꯒꯤ
ꯑꯩ ꯍꯥꯏ ꯑꯗꯨꯕꯨꯗꯤ ꯈꯤꯇꯪ ꯀꯔꯤꯁꯨ ꯈꯟꯒꯅꯨꯗ ꯑꯩꯁꯨ ꯍꯥꯏꯔꯛꯒꯦꯅꯦ
ꯎ
ꯎꯝ ꯄꯨꯡꯕꯨꯗꯤ ꯍꯧꯖꯤꯛ ꯄꯨꯡ ꯑꯃ ꯃꯈꯥꯏ ꯁꯨꯃꯥꯏꯅ ꯇꯥꯔ ꯂꯩꯔꯦ ꯑꯣ ꯅꯪ ꯕꯣꯜꯒꯨꯝꯕꯗꯤ ꯌꯦꯡꯗ꯭ꯔꯣ
ꯍꯣꯏ ꯌꯦꯡꯉꯦ ꯅꯨꯡꯗꯥꯡꯗꯀꯣ ꯂꯣꯏꯅ
ꯉꯁꯤꯁꯨ ꯃꯦꯠꯁ ꯂꯩꯕꯅꯦ ꯍꯌꯦꯡꯗꯤ ꯁꯟꯗꯦꯅꯤꯅ ꯉꯁꯤꯗꯤ ꯇꯨꯋꯦꯜꯐ ꯊꯥꯔꯇꯤ ꯍꯥꯏꯕ꯭ꯔꯥ ꯑꯗꯨꯗ ꯂꯩꯕ ꯃꯥꯜꯂꯦꯀꯣ ꯏꯁꯄꯦꯟꯒ ꯀꯅꯥꯔꯣ
ꯏꯁꯄꯦꯟꯒ ꯏꯪꯂꯦꯟ ꯂꯩꯕꯅꯦ
ꯑꯣ ꯏꯁ꯭ꯄꯦꯟꯒ ꯏꯪꯂꯦꯟ
ꯑꯣ ꯑꯩꯗꯤ ꯏꯪꯂꯦꯟ ꯁꯄꯣꯔꯠ ꯇꯧꯔꯒꯦ ꯑꯩꯗꯤ
ꯑꯥ
ꯏꯁꯄꯦꯟꯒꯤ ꯄ꯭ꯂꯦꯗꯣ ꯊꯥꯖꯕꯒꯤ ꯋꯥꯡꯃꯗ ꯁꯥꯟꯅꯩ ꯍꯣꯏ ꯑꯁꯦꯡꯕ ꯄꯣꯔꯇꯨꯒꯜꯒ ꯅꯍꯥꯟ ꯁꯅꯥꯕꯗꯨꯀꯣ ꯑꯩꯗꯤ ꯄꯦꯅꯥꯜꯇꯤ ꯀꯥꯎꯈ꯭ꯔꯒꯤꯔꯥ ꯈꯟꯕꯅꯦꯕ ꯑꯗꯨꯒ ꯂꯥꯏꯕꯛ ꯐꯥꯗꯨꯅ ꯃꯣꯏ ꯁꯤꯛꯁ ꯃꯤꯅꯤꯠ ꯑꯦꯛꯁꯇ꯭ꯔꯥ ꯃꯤꯅꯤꯠꯇꯨꯗ ꯆꯟꯕꯅꯦꯕ
ꯎꯝ
ꯑꯗꯨꯅ ꯑꯗꯨꯒ ꯑꯌꯨꯛꯇ ꯁꯤꯛꯁ ꯊꯥꯔꯇꯤꯗ ꯑꯃꯨꯛ ꯀꯩꯅꯣꯗ ꯂꯩꯔꯦ ꯑꯥ ꯃꯦꯁꯤ ꯍꯣꯏ ꯑꯃꯨꯛ ꯂꯩꯔꯦꯀꯣ ꯑꯥꯔꯖꯦꯟꯇꯤꯅꯥꯒ
ꯍꯣꯏ ꯍꯣꯏ ꯑꯌꯨꯛꯇ ꯃꯉꯥ ꯃꯈꯥꯏꯗꯀꯣ ꯑꯥꯔꯖꯦꯟꯇꯤꯅꯥꯒ ꯀꯩꯅꯣ ꯅꯣꯔꯋꯦ ꯅꯠꯇ꯭ꯔꯣ
ꯑꯥ ꯅꯣꯔꯋꯦ ꯍꯂꯥꯟ ꯈꯣꯏꯗꯣꯀꯣ
ꯍꯣꯏ ꯍꯣꯏ
ꯎꯝ ꯅꯪ ꯑꯔꯖꯦꯟꯇꯤꯅꯥꯒꯤ ꯁꯞꯄꯣꯔꯠ ꯑꯣꯏꯔꯝꯕꯅꯤꯅꯦ ꯅꯠ
ꯑꯁ ꯅꯠꯇꯦꯍꯦ ꯀꯥꯏꯗꯒꯤ
ꯑꯩ ꯑꯥꯔꯖꯦꯟꯇꯤꯅꯥ ꯈꯣꯏꯗ ꯌꯥꯝ ꯃꯦꯁꯤꯕꯨꯗꯤ ꯅꯨꯡꯁꯤꯌꯦꯕꯀꯣ ꯑꯗꯨꯕꯨ ꯀꯔꯤ ꯍꯥꯏꯁꯤꯔ ꯇꯟꯈ꯭ꯔꯦ
ꯈꯣꯏꯖꯦ ꯊꯥꯖꯕ ꯌꯥꯗꯦ
ꯃꯥꯅꯦ ꯃꯥꯅꯦ
ꯅꯪ ꯎꯝ
ꯗꯤꯡ
ꯎꯝ ꯑꯣꯅꯔꯁ ꯂꯧꯗ꯭ꯔꯤꯀꯣ
ꯍꯣꯏ
ꯑꯣ
ꯑꯗꯨꯗꯤ ꯅꯣꯏ ꯏꯆꯤꯟ ꯏꯅꯥꯎꯗꯤ ꯀꯌꯥ ꯁꯨꯒꯦ
ꯍꯣꯏ ꯃꯉꯥꯒꯨꯝꯕ ꯂꯩ
ꯑꯣ ꯅꯨꯄꯥ ꯀꯌꯥ ꯅꯨꯄꯤ ꯀꯌꯥꯅꯣ
ꯎꯝ ꯅꯨꯄꯥꯗꯤ ꯏꯊꯟꯗꯅꯤꯗ
ꯑꯁ ꯑꯗꯨꯗꯤ ꯅꯪꯗꯤ ꯀꯩꯅꯣꯅꯦ ꯁꯅꯥꯅꯤꯅꯦ ꯅꯠꯇ꯭ꯔꯥ ꯌꯥꯝ ꯑꯇꯥꯡꯕꯅꯦꯕ ꯑꯩꯈꯣꯏꯅ ꯅꯨꯄꯥ ꯑꯍꯨꯝ ꯅꯨꯄꯤ ꯑꯃ
ꯑꯣ
ꯍꯣꯏ ꯏꯌꯥꯝꯕ ꯃꯊꯅꯗ ꯉꯥꯏꯔꯦ ꯌꯨꯝ ꯄꯥꯟꯗꯕ ꯑꯩ ꯑꯩꯅ ꯂꯥꯁ ꯅꯦꯕꯀꯣ ꯑꯩꯒꯤ ꯃꯊꯛꯀꯤꯗꯣ ꯃꯥꯗꯤ ꯅꯨꯄꯤ ꯊꯤꯗ꯭ꯔꯤ ꯃꯥ
ꯍꯣ ꯑꯗꯨꯅ ꯑꯃꯨꯛ
ꯎꯝ ꯑꯩꯅ ꯇꯦꯛ ꯑꯣꯕꯔ ꯂꯧꯈ꯭ꯔꯕꯀꯣ
ꯃꯣꯏ ꯉꯥꯏꯔꯗꯤ ꯑꯩ ꯍꯅꯨꯔꯛꯑꯗꯤ ꯀꯔꯤ ꯀꯥꯟꯅꯒꯤ ꯅꯠꯇ꯭ꯔꯥ
ꯍꯣꯏ ꯆꯨꯝꯕꯅꯤ ꯆꯨꯝꯕꯅꯤ
ꯃꯣꯏ ꯂꯧꯗ꯭ꯔꯗꯤ ꯑꯩꯈꯣꯏꯗꯤ ꯂꯧꯔꯅꯤꯅ ꯑꯗꯨꯀꯣ ꯉꯝꯗ꯭ꯔꯥ
ꯎꯝ ꯅꯣꯏ ꯅꯆꯦ ꯑꯩꯈꯣꯏꯗꯤ ꯃꯌꯨꯝ ꯂꯣꯏ ꯄꯥꯟꯈ꯭ꯔꯕꯣ
ꯀꯥꯏꯗꯩꯩ ꯏꯅꯧꯒꯔꯅꯤ ꯑꯩꯒꯤ ꯈꯔ ꯑꯩꯅ ꯍꯟꯉ
ꯅꯪꯅ ꯑꯍꯟꯔ
ꯍꯣꯏ
ꯑꯣ ꯑꯣ ꯍꯥꯏꯗꯤ
ꯎꯝ
ꯅꯪꯅ ꯈ꯭ꯋꯥꯏꯗꯒꯤ ꯑ ꯇꯣꯝꯕ꯭ꯔꯣ ꯈꯪꯕꯅꯤꯅꯦ ꯍꯥꯏꯕꯗꯤꯀꯣ ꯑꯩꯅ ꯑꯗꯨꯝ ꯋꯥꯔꯤ ꯁꯥꯟꯅꯕ ꯐꯪꯕꯁꯦ ꯁꯦ ꯑꯅꯝꯕꯗꯤ ꯑꯗꯨꯝ ꯌꯪꯒꯦꯁ ꯑꯗꯨꯍꯨꯝꯕ ꯈꯛꯇꯪ ꯊꯦꯡꯅꯕꯀꯣ ꯑꯗꯨꯒꯤ ꯑꯇꯣꯝꯕ ꯈꯛꯇꯪ ꯊꯦꯡꯅꯕ ꯑꯗꯨꯒꯤ ꯅꯪꯁꯨ ꯑꯇꯣꯝꯕ ꯇꯥꯕꯔꯅ
ꯑꯩꯁꯨ ꯇꯧꯅꯤꯡꯉꯥꯏ ꯂꯩꯇꯕꯤꯀꯣ ꯁꯨꯝ ꯐ꯭ꯔꯤ ꯇꯥꯏꯝꯗ
ꯃꯥꯅꯦ ꯃꯥꯅꯦ
ꯃꯤꯕꯨ ꯈꯪꯅꯕꯁꯨ ꯌꯥꯏꯅ
ꯌꯥꯏꯃ ꯍꯣꯏ ꯇꯥꯏꯝ ꯄꯥꯁ ꯇꯧꯕ ꯑꯣꯏꯅ ꯅꯠꯇ꯭ꯔꯥ ꯇꯨꯝꯃꯒ ꯇꯨꯝꯃꯒ ꯂꯩꯕꯩ ꯑꯗꯨꯝ ꯑꯩꯈꯣꯏꯒꯤ ꯗꯝ ꯆꯨꯕꯅꯦꯕ
ꯃꯤꯕꯨ ꯁꯨꯃꯥꯏ ꯋꯥ ꯉꯥꯡꯕ ꯑꯗꯨꯒ ꯀꯨꯝꯃꯣꯀꯣ
ꯃꯥꯅꯦ ꯃꯥꯅꯦ ꯃꯩꯇꯩꯂꯣꯟꯁꯨ ꯉꯥꯡꯕ ꯍꯩꯇꯕꯗꯨꯁꯨ ꯃꯩꯇꯩꯂꯣꯟꯁꯨ ꯁꯦꯡꯍꯧꯕ
ꯎꯝ
ꯃꯥꯅꯤ ꯎꯝ ꯍꯣꯏ ꯑꯁ ꯑꯩꯁꯦ ꯊꯕꯛ ꯉꯁꯤ ꯉꯟꯅ ꯂꯣꯏꯔꯦꯅꯦ
ꯑꯣ ꯍ ꯋꯥꯕꯅꯤꯗ ꯊꯕꯛ ꯁꯨꯕꯁꯨ
ꯑꯩꯗꯤ ꯑꯗꯨꯝ ꯀꯔꯤ ꯍꯥꯏꯁꯤꯔꯥ ꯐꯣꯟꯗ ꯑꯗꯨꯝ ꯋꯥꯔꯤ ꯁꯥ ꯁꯥꯔꯒ ꯂꯩꯔꯝꯅꯤꯗ ꯑꯩꯗꯤ
ꯑꯩ ꯊꯕꯛ ꯍꯥꯏꯕꯨꯀꯣ꯫
ꯒꯔꯤ ꯊꯧꯔꯅꯤ ꯑꯝ ꯑꯈꯣꯏꯒꯤ ꯃꯦꯅꯦꯖꯔ ꯈꯣꯏ ꯂꯛꯑꯗꯤ ꯑꯗꯨꯝ ꯑꯗꯨꯒ ꯃꯣꯏꯒ ꯑꯗꯨꯝ ꯃꯥꯔꯀꯦꯠ ꯇꯤꯡ ꯆꯠꯂꯅꯤ ꯑꯗꯨꯒ ꯅꯝꯃꯗꯤ ꯒꯔꯤ ꯑꯗꯨꯝ ꯊꯧꯔꯅꯤ꯫
ꯑ ꯒꯥꯔꯤ ꯊꯧꯕꯖꯨ ꯑꯝꯁ
ꯋꯥꯗꯤ ꯋꯥꯥꯏ ꯍꯣꯏ
ꯎꯝ
ꯑꯦ
ꯁꯥꯡꯕ ꯂꯝꯕꯤꯖꯤꯡꯗꯤꯀꯣ
ꯃꯥꯅꯦ ꯂꯝ ꯁꯥꯡ ꯆꯠꯂꯗꯤꯀꯣ
ꯎꯝ ꯑꯗꯨꯝ ꯍꯣꯏ ꯎꯝ ꯎꯝ ꯈꯣꯏꯁꯨ ꯑꯗꯨꯝ ꯅꯨꯡꯗꯥꯡ ꯃꯔꯥꯛ ꯃꯔꯥꯛꯇꯗꯤ ꯏꯟꯖꯣꯏꯃꯦꯟꯒꯤꯗꯃꯛꯀꯣ ꯅꯨꯡꯗꯥꯡꯗ ꯑꯗꯨꯝ ꯀꯤ ꯀꯣꯏꯕ ꯆꯠꯄ ꯑꯗꯨꯒꯨꯝꯕꯁꯨ ꯂꯩ꯫
ꯑꯣ ꯑꯩꯁꯨ ꯍꯌꯦꯡꯗꯤ ꯁꯟꯗꯦꯅꯦꯅ ꯆꯔꯆ ꯍꯜꯂꯛꯑꯗꯤ ꯄꯨꯜ ꯆꯠꯁꯤꯔꯥ ꯈꯪꯗꯦ꯫ ꯈꯣꯏ ꯑꯦꯕꯦꯑꯦ ꯁꯟꯗꯦ ꯑꯈꯣꯏ ꯏꯁꯇꯥꯐꯈꯣꯏꯒꯤ ꯑꯗꯨꯝ ꯁ꯭ꯋꯤꯝꯃꯤꯡꯄꯜꯗ ꯆꯠꯂꯦꯕꯀꯣ꯫
ꯑꯁ ꯈꯣꯏꯁꯨ ꯊꯥꯕꯛ ꯐꯪꯔꯒ ꯑꯗꯨꯝ ꯐꯝꯔ ꯂꯩꯕꯗꯣ ꯑꯗꯨꯝ ꯄꯥꯝꯗꯦꯗ ꯑꯗꯨꯒꯨꯝꯕꯗꯤ
ꯄꯥꯝꯕꯅꯦ ꯑꯃꯨꯛ ꯁꯨꯕ ꯀꯥꯟꯗ ꯑꯃꯨꯛ ꯋꯥꯔꯒꯗꯤ
ꯃꯨꯛ ꯋꯥꯕ ꯁꯨꯕꯀꯥꯟꯗ
ꯃꯥꯅꯦ ꯃꯥꯅꯦ
ꯅꯪ
ꯑꯗꯣ ꯅꯪ ꯀ꯭ꯔꯤ ꯏꯟꯖꯥꯡ ꯆꯥꯏ ꯍꯥꯏꯕ꯫
ꯉꯁꯤꯒꯤꯔꯣ
ꯎꯝ
ꯉꯁꯤꯗꯤ ꯑꯁ ꯀꯣꯕꯤꯒ ꯑꯂꯨ ꯆꯥꯕꯅꯤ꯫
ꯑꯣ ꯁꯥ ꯑꯌꯥꯏꯕꯒ ꯍꯥꯞꯄꯗ ꯍꯥꯎꯒꯗꯕꯅꯤ ꯅꯠꯇ꯭ꯔꯥ꯫
ꯎꯝ
ꯑꯩ ꯒꯥꯔꯤ ꯊꯧꯔꯒ ꯂꯩꯌꯦ ꯑꯗꯨꯝ ꯃꯈꯣꯟꯁꯦ ꯕꯦꯛꯒ꯭ꯔꯥꯎꯟ ꯃꯈꯣꯟꯜ ꯇꯥꯕ꯭ꯔꯥ ꯇꯥꯗꯕ꯭ꯔꯥ꯫
ꯑꯗꯨ ꯃꯔꯥꯛ ꯃꯔꯥꯛꯇꯤ ꯇꯥꯏꯌꯦ ꯍꯣꯏ꯫
ꯑꯣ ꯌꯥꯝ ꯀꯟꯅ ꯇꯥꯗꯦ
ꯌ ꯌꯥꯝ ꯀꯟꯅꯗꯤ ꯇꯥꯗꯕꯅꯦꯕ ꯌꯥꯕ ꯃꯥꯜꯂꯦ꯫ ꯃꯔꯥꯛ ꯃꯔꯥꯛꯇꯤ ꯑꯗꯨꯝ ꯇꯥ ꯎꯝ
ꯑꯣ ꯌꯥꯝ ꯀꯟꯅ ꯇꯥꯔꯗꯤ ꯑꯃꯨꯛ ꯐꯔꯛ ꯇꯥꯕꯀꯣ ꯈꯔꯀꯣ ꯑꯗꯣ ꯅꯪꯗꯤ ꯀꯔꯤ ꯆꯍꯤꯗ ꯅꯨꯄꯤ ꯊꯤꯒꯦ ꯍꯥꯏꯕꯅꯣ
ꯈꯪꯗꯦꯗ ꯀ ꯑꯗꯨꯒꯨꯝꯕꯗꯤ ꯍꯧꯅꯤ ꯅꯤꯡꯕ ꯍꯧꯗ꯭ꯔꯦ ꯑꯗꯨꯒꯨꯝꯕꯗꯤ ꯈꯪꯗ꯭ꯔꯦ ꯅꯨꯄꯤ ꯊꯤꯕꯖꯦ ꯌꯥꯝ ꯋꯥꯏꯌꯦꯕ
ꯃꯥꯅꯦ ꯃꯥꯅꯦ ꯔꯦꯁꯄꯣꯟꯁꯤꯕꯤꯂꯤꯇꯤꯁ ꯂꯥꯛꯑꯅꯤ ꯅꯪꯉꯣꯟꯗ ꯅꯠꯇ꯭ꯔꯥ꯫
ꯍꯣꯏ ꯋꯣꯏ ꯋꯣꯏ
ꯑꯉꯥꯡ ꯑꯥꯁ ꯈ꯭ꯋꯥꯏꯗꯒꯤ ꯋꯥꯕꯗꯤꯀꯣ ꯗꯥꯏꯄꯥꯔ ꯂꯩꯕꯗ ꯋꯥꯕ ꯃꯨꯛ
ꯄꯩꯁꯥꯟ ꯌꯥꯝ ꯆꯪ ꯆꯪꯉꯕꯅꯤꯅ ꯑꯗꯨꯒꯨꯝꯕꯗꯨꯗꯤ ꯑꯃꯃꯨꯛ ꯁꯤꯡꯃꯅ ꯑꯃꯨꯛ ꯊꯕ
ꯗꯥꯏꯄꯔ ꯂꯧꯕꯗꯣꯀꯣ
ꯎꯝ
ꯍꯥꯏꯕꯗꯤ ꯍꯧꯖꯤꯛ ꯑꯃꯨꯛ ꯃꯦꯟ ꯀꯩꯀꯩꯅꯣ ꯑꯃꯨꯛ ꯕ꯭ꯂꯣꯀꯦꯠ ꯀꯩꯀꯩ ꯂꯩꯕꯒꯤꯅ ꯂꯩꯕꯒꯤ ꯑꯩꯈꯣꯏꯅ ꯑꯣꯗꯔ ꯇꯧꯕꯁꯨ ꯀꯩꯅꯣ ꯇꯧꯔꯦ ꯑꯗꯨꯒꯤꯗꯨ ꯗꯨꯀꯥꯟꯗ ꯑꯗꯨꯝ ꯂꯩꯔꯦ ꯑꯗꯨꯕꯨ ꯑꯩꯗꯤ ꯑꯩꯈꯣꯏꯒꯤ ꯃꯐꯝꯗꯒꯤ ꯑꯣꯐꯤꯁꯇꯒꯤ ꯑꯗꯨꯝ ꯂꯧꯋꯦꯗ
ꯑꯣ ꯍ ꯍꯣꯏ ꯍꯣꯏ ꯍꯣꯏ ꯐꯕꯅꯤ
ꯂꯤꯁꯤꯡ ꯍꯥꯒꯤꯁ ꯂꯩꯕꯗ ꯂꯤꯁꯤꯡ ꯊꯥꯗꯒꯣ ꯂꯨꯄꯥ ꯂꯤꯁꯤꯡ ꯇꯔꯦꯠꯇꯤ ꯀꯝꯄꯜꯁꯔꯤ ꯑꯗꯨꯝ ꯆꯠꯄꯅꯦ
ꯑꯁ ꯑꯗꯨꯗꯤ
ꯍꯥꯏꯕꯗꯤ ꯑꯩꯅ ꯂꯣꯏꯗ꯭ꯔꯤꯉꯩꯗ ꯑꯃꯨꯛ ꯄ꯭ꯔꯤꯑꯣꯗꯔ ꯑꯃꯨꯛ ꯇꯧꯅꯤ ꯑꯗꯨꯃꯥꯏꯅ ꯇꯧꯕꯤꯌꯨꯀꯣ
ꯍ‌ꯣꯏ
ꯑꯗꯨꯃꯥꯏꯅ ꯂꯧꯕꯅꯦꯕ
ꯍꯗ ꯄꯁꯥꯗꯤ ꯌꯥꯝ ꯆꯥꯡꯉꯝꯃꯅꯤꯑꯗꯨꯗꯤ
ꯍꯥ
ꯄꯩꯁꯥ ꯌꯥꯝ ꯆꯥꯡꯉꯝꯅꯦꯕ
ꯑꯁ ꯌꯥꯝ ꯆꯪꯅꯦ ꯌꯥꯝ ꯆꯪꯉ ꯃꯅꯦ ꯑꯗꯨꯗ ꯃꯤꯅ ꯁꯤ ꯆꯥꯅꯤꯡꯉꯦ ꯑꯉꯥꯡ ꯑꯩꯈꯣꯏꯅ ꯁꯤ ꯆꯥꯕ ꯆꯥꯕꯗꯣ ꯑꯩꯈꯣꯏꯅꯁꯨ ꯆꯥꯔꯅꯤ
ꯎꯝ ꯍꯣꯏ ꯑꯗꯨꯅ‌ꯦ
ꯑꯣ ꯍꯥꯎ ꯆꯔꯥꯒꯕꯨꯖꯥꯒꯅꯦꯗ꯭ꯔꯦ
ꯀ‌ꯣꯅ‌ꯦ
ꯍꯣꯔ‌ꯦꯟ ꯑꯃꯨꯛ ꯐꯥꯎꯅꯔꯁꯤꯔ ꯑꯗꯨꯗꯤ
ꯍꯣꯏ ꯍꯣꯏ ꯑꯗꯨꯗꯤ ꯍꯣꯏ ꯑꯗꯣ ꯍꯣꯏ ꯇꯧꯔꯁꯤꯗꯀꯣ ꯑꯗꯨꯏ ꯎꯝ